ꯀꯩꯗꯧꯔꯝꯃꯤꯅꯣ ꯆꯥꯛ ꯆꯥꯗꯔꯦ꯫
ꯆꯥꯗꯔꯦ ꯍꯦꯟꯇꯣꯛꯑꯦ ꯆꯔꯥ꯫
ꯑ꯫
ꯑꯪ ꯀꯩ ꯏꯟꯖꯥꯡ ꯆꯥꯔꯕ꯫
ꯑꯩꯈꯣꯏꯔꯣ ꯁꯧꯒ꯭ꯔꯤ ꯊꯣꯡꯉꯦ꯫
ꯑꯣ ꯁꯧꯒ꯭ꯔꯤ ꯁꯝ ꯊꯝꯃꯕ꯭ꯔꯥ ꯁꯧꯒꯔꯤ ꯐꯤꯖꯕꯔꯣ ꯉꯁꯤ꯫
ꯁꯧꯒ꯭ꯔꯤꯗꯣ ꯎꯝ ꯀꯩꯅꯣ ꯇꯧꯋꯦ ꯏꯟꯖꯥꯡꯕꯨꯗꯤ ꯃꯥꯏꯌꯦꯟ ꯒ ꯁꯦꯕꯣꯠ ꯀ ꯄꯤꯔꯛꯄ ꯁꯧꯒꯔꯤꯗꯨꯅ ꯍꯥꯟ ꯇꯣꯛꯈ꯭ꯔꯕ ꯑꯗꯨꯒꯤ ꯁꯧ ꯁꯧꯒꯔꯤꯗꯣ ꯑꯉꯥꯡ ꯃꯃꯥꯗꯩ ꯄꯤꯍꯜꯂꯛꯄ ꯑꯩꯅ꯫
ꯑꯣ ꯐꯔꯦ ꯐꯔꯦ꯫ ꯁꯧꯒꯔꯤꯗꯤ ꯑꯩꯈꯣꯏꯁꯨ ꯌꯥꯝ ꯄꯥꯜꯂꯤ ꯅꯪ ꯄꯥꯝꯃꯗꯤ ꯍꯥꯏꯔꯛꯑꯣ ꯄꯤꯔꯛꯀꯦ꯫ ꯁꯧꯒꯔꯤꯗꯤ ꯋꯥꯇꯦ ꯑꯩꯈꯣꯏ꯫
ꯍꯥꯏꯔꯛꯀꯦ ꯍꯥꯏꯔꯛꯀꯦ꯫ ꯄꯥꯝꯃꯀꯥꯟꯗ ꯈꯣꯏꯗꯤ ꯀꯩ ꯏꯟꯖꯥꯡ ꯊꯣꯡꯉꯕ꯫
ꯈꯣꯏꯗꯤ ꯏꯔꯣꯟꯒꯔꯦ꯫ ꯈꯣꯏ ꯃꯤ ꯏꯔꯣꯟ ꯊꯣꯛꯈ꯭ꯔꯕꯅꯤ ꯑꯗꯨꯒ ꯃꯣꯏ ꯆꯥꯊꯣꯛꯈ꯭ꯔꯦ꯫ ꯍꯥ ꯅꯪ ꯍꯥꯏꯗꯣ ꯀꯩ ꯍꯥꯏꯅ ꯇꯥꯍꯧꯗꯤꯌꯦ ꯇꯥꯕ꯭ꯔꯣ ꯅꯪ ꯉꯥꯡꯕꯗꯣ ꯃꯇꯠ ꯃꯇꯠ ꯇꯠꯂꯦ ꯅꯪ ꯑꯩ ꯉꯥꯡꯁ‌ꯦ ꯐꯖꯅ ꯇꯥꯕ꯭ꯔꯥ ꯅꯪ ꯉꯥꯡꯕ ꯃꯇꯠ ꯃꯇꯠ ꯇꯠꯂꯦ ꯍꯥꯏꯕ
ꯁꯥꯏꯍꯦ ꯁꯥꯏꯍꯦ ꯅꯣꯡꯗꯤ ꯈꯔ ꯆꯨꯏ ꯑꯗꯨꯝ ꯁꯥꯏ ꯅꯣꯏꯗꯤ
ꯁꯥꯗꯗꯤ ꯀꯩꯅꯣꯅꯦ ꯁꯥꯏ
ꯎꯝ
ꯄꯥꯛ ꯃꯌꯥꯏꯗ ꯕꯪꯕꯪꯁꯥ ꯍꯧꯔꯦ ꯍꯧꯖꯤꯛ
ꯑꯩꯗꯤ ꯉꯁꯥꯏ ꯀꯣꯜ ꯐꯦꯡꯕꯅ ꯆꯥꯝꯊꯣꯛꯎꯔꯦ ꯑꯗꯨꯅ ꯌꯥꯝ ꯀꯟꯅ ꯁꯥꯕꯗꯤ ꯑꯣꯏꯗ꯭ꯔꯤ
ꯎꯝ ꯑꯩ ꯆꯥꯝꯗ꯭ꯔꯤ ꯃꯥꯏ ꯇꯥ ꯇꯟꯗꯅ ꯋꯥꯏꯚꯁ ꯂꯩꯊꯣꯛꯑ ꯇꯣꯛꯑꯦ
ꯈꯣꯡꯗꯤ ꯑꯗꯨꯝ ꯀꯩꯅꯣ ꯇꯧꯋꯦ ꯆꯥꯝꯃꯦ ꯃꯥꯏꯗꯤ ꯁꯨꯡꯇꯥ ꯇꯥꯗꯦ
ꯈꯣꯡꯁꯤꯅ ꯁꯥꯃꯟꯕꯒꯤ ꯆꯥꯝꯕ ꯃꯥꯏꯁꯨ ꯃꯥꯏꯁꯨ ꯁꯥꯔꯗꯤ ꯆꯥꯝꯒꯗꯧꯕ
ꯑꯗ ꯁꯥꯔꯒꯅ ꯍ ꯁꯥꯔꯒ ꯍꯥꯏ ꯆꯥꯝꯃꯒꯅ ꯍꯦꯟꯅ ꯁꯥꯒꯠꯂꯛꯇꯧ ꯃꯥꯜꯂꯦꯅ ꯆꯥꯝꯗ꯭ꯔꯕ
ꯑ ꯀꯩꯅꯣ ꯇꯧꯗꯦ ꯎꯝ ꯃꯥꯏꯁꯤꯗꯤ ꯃꯥꯏꯁꯤꯗ ꯁꯥꯔꯗꯤ ꯆꯥꯝꯗꯧꯕ ꯁꯥꯔꯛꯇꯕꯩ ꯆꯥꯝꯗꯕ
ꯐꯩ ꯐꯩ
ꯎꯝ ꯎꯝ
ꯍꯧꯖꯤꯛ ꯉꯍꯥꯛꯇꯪꯒꯤ ꯅꯣꯡꯗꯣ ꯌꯦꯡꯉꯨ ꯊꯥꯖꯗꯕ ꯋꯥꯅ‌ꯦ
ꯑꯗꯨꯅꯤ ꯍꯥꯏꯖꯤ ꯉꯪꯉ ꯍꯥꯏꯗꯤ ꯃꯤꯒꯤ ꯃꯤ ꯍꯥꯏꯒꯤ ꯍꯥꯟꯅ ꯇꯥꯕꯗꯣ ꯇꯥꯏꯌꯦꯕ ꯑꯩꯈꯣꯏꯗꯤ ꯌꯧꯔꯛꯇ꯭ꯔꯤꯕ ꯑ ꯑꯩꯈꯣꯏꯗꯤ ꯌꯥꯎꯔꯦ ꯀꯨꯏꯕꯨꯗꯤ ꯀꯨꯏꯍꯧꯗꯧꯕ ꯁꯦꯀꯦꯟ ꯑꯃꯅꯤꯅꯤ ꯋꯥꯔꯤꯔꯤꯕꯨꯗꯤ ꯑꯣꯏꯕ
ꯎꯝ ꯑꯩ ꯑ ꯑꯩꯅ ꯈꯟꯂꯤꯁ‌ꯦ ꯑꯩꯈ‌ꯣꯏ ꯃꯥꯒꯤ ꯏꯔꯣꯝ ꯀꯥꯝꯕꯩ ꯀꯨꯀꯔꯗꯕ ꯑꯩꯅ ꯈꯟꯗ ꯀꯨꯀꯔ ꯃꯅꯤꯟ ꯆꯠꯄꯒꯤ ꯁꯤ ꯁꯤ ꯂꯥꯎꯕ ꯃꯅꯤꯟꯗ‌ꯣ ꯑꯗꯨꯅꯦ ꯈꯜꯂꯤꯅꯦꯕ ꯑꯗꯨꯒ ꯀꯟꯁꯤꯜꯂꯛꯄꯗꯩ ꯅ‌ꯣꯡ ꯃꯥꯟꯕ
ꯑꯗ ꯑꯩꯁꯨ ꯑꯉꯥꯡꯒꯩꯒ ꯍꯥꯏꯅꯩꯅ‌ꯦ ꯅꯣꯡꯅꯤ ꯅꯨꯡꯁꯤꯠꯅꯤꯍꯦ ꯅꯣꯡꯅꯤ ꯅꯣꯡꯅꯤ ꯊꯧꯅꯗꯅ ꯅꯣꯡꯂ
ꯑꯝ ꯀꯩꯗꯧ ꯏꯅꯣ ꯅꯪꯕꯣ
ꯆꯥꯛ ꯇꯣꯛꯂꯛꯄꯒꯤ ꯚꯦꯔꯦꯟꯗꯥꯖꯦ ꯍꯪꯒꯠ ꯍꯟꯗꯥ ꯆꯠꯄꯗꯅꯦ ꯑꯉꯥꯡꯒꯩꯅꯖꯨ ꯍꯥꯏꯔꯕꯅꯤ ꯚꯦꯔꯦꯟꯗꯥ ꯀꯨꯠ ꯇꯣꯔꯦꯅ ꯑꯩꯅ ꯁꯣꯀꯥ ꯁꯥꯟꯅꯕꯒ ꯕꯦꯔꯦꯟꯗꯥꯗ ꯆꯠꯊꯣꯛ ꯆꯠꯁꯤꯟ ꯇꯧꯕꯗ
ꯆꯠꯂ‌ꯣ ꯆꯥꯕ ꯇꯨꯝꯅꯕ
ꯑꯁ ꯃꯐꯩꯅꯤꯅ ꯉꯁꯥꯏꯅ ꯇꯨꯝꯃꯝꯃꯅꯤ
ꯁꯨ ꯐꯥꯔꯝ ꯂꯩꯔꯤꯁꯨ ꯆꯥꯛꯅꯤ ꯀꯩꯅꯣ ꯆꯥꯏꯗꯣ ꯀꯣꯞ ꯊ‌ꯣꯂꯛꯀꯗꯣꯏꯅꯤꯅꯦ
ꯗꯨꯕꯣꯕ ꯇꯨꯝꯕꯗ ꯀꯩꯁꯨ ꯌꯥꯝ ꯀꯨꯏꯅ ꯆꯪꯉꯣꯏꯑꯕ
ꯎꯝ
ꯉꯁꯥꯏ ꯀꯣꯏꯕ ꯆꯠꯄꯒꯤ ꯋꯥꯔꯤ ꯁꯥꯟꯅꯩꯗꯨꯕꯨ ꯑꯣꯏ ꯑꯣꯏꯗꯧ ꯃꯥꯟꯗꯦ
ꯑꯩꯁꯨ ꯃꯥꯟꯗꯦ ꯃꯥꯗꯤ ꯃꯥ ꯁꯨꯝ ꯂꯩꯕꯅꯤꯅ ꯃꯥꯅ ꯁꯤꯜ ꯂꯥꯡ ꯇꯧꯔꯒ ꯆꯠꯍꯟꯅꯤꯡꯕꯒꯤ ꯑꯗꯨꯝ ꯍꯥꯏꯕꯒꯤ ꯋꯥꯅꯤ ꯑꯣꯏꯒꯗꯧꯗꯤ ꯃꯥꯟꯗꯦ ꯃꯔꯝꯗꯤ ꯑꯦꯛꯁꯇꯔꯅꯦꯜ ꯑꯦꯛꯁꯀꯔꯁꯟ ꯑꯃ ꯆꯠ ꯄꯥ ꯍꯥꯏꯁꯦ ꯑꯩꯈꯣꯏ ꯍꯧꯖꯤꯛ ꯆꯍꯤ ꯍꯧꯔꯛꯏꯉꯩꯅ ꯄ꯭ꯂꯥꯟ ꯇꯧꯔꯦ ꯑꯗꯨꯅꯦ ꯁꯥꯔꯅ ꯍꯥꯏꯗꯨꯗꯤ ꯃꯇꯝ ꯂꯩꯇꯕꯅꯗꯤ ꯗꯤꯁꯦꯝꯕꯔꯗ ꯍꯥꯏꯔ ꯗꯤꯁꯦꯝꯕꯔꯗꯗꯤ ꯀꯩꯁꯨ ꯌꯥꯔꯛꯑꯣꯏꯕ ꯌꯥꯔꯣꯏꯗꯣꯏ ꯃꯔꯝꯁꯦ ꯌꯦꯡꯉꯣ ꯑꯧ ꯄ꯭ꯔꯤ ꯕꯣꯠꯇꯩ ꯀꯩꯗꯒꯤ ꯑꯗꯩꯗꯤ ꯕꯣꯔꯗꯤꯡꯗ ꯂꯩꯁꯜꯂꯛꯑꯕꯅꯤꯅ ꯁꯦꯟꯅꯕ ꯍꯥꯏꯕ ꯑꯃ ꯆꯪꯉꯛꯀꯅꯤ
ꯑꯥꯎ ꯑꯥꯎ ꯍꯥꯏꯗꯤ ꯍꯞꯇꯥꯃꯨꯛꯇ ꯁꯨꯇꯤ ꯂꯧ ꯑꯉꯥꯡꯒ‌ꯩ ꯊꯥꯗꯣꯔꯛꯀꯦ ꯀꯃꯥꯏꯅ ꯌꯥꯎꯗꯣꯏꯅꯣ ꯌꯥꯔꯣꯏꯕ ꯑꯣꯏꯔꯣꯏꯕ ꯑꯩꯈꯣꯏꯅ ꯆꯠꯀꯦ ꯍꯥꯏꯔꯒꯗꯤ ꯆꯠꯀꯦ ꯍꯥꯏꯔꯒꯗꯤ ꯚꯦꯀꯦꯁꯟ ꯃꯅꯨꯡꯗ ꯆꯠꯍꯧꯒꯗꯕ
ꯍꯣꯏ ꯍꯣꯏ ꯚꯦꯀꯦꯁꯟ ꯃꯅꯨꯡꯗ ꯆꯠꯍꯧꯒꯗꯕ ꯎꯝ ꯎꯝ
ꯎꯝ ꯃꯊꯪ ꯆꯍꯤꯒꯤ ꯄ꯭ꯂꯥꯟꯗꯤ ꯌꯥꯅꯤ ꯑꯗꯨꯒ ꯍꯟꯗꯛ ꯆꯍꯤꯗꯤ ꯑꯣꯏꯔꯔꯣꯢ
ꯎꯝ ꯃꯥ ꯃꯥ ꯗꯦꯂꯤꯗ ꯂꯩꯔꯤꯉꯩꯗ ꯀꯣꯏꯍꯧ ꯕꯒꯤ ꯍꯥꯏꯕꯅꯦꯕ ꯃꯥꯗꯣ ꯃꯥ ꯉꯁꯥꯏ ꯑꯦꯀꯣꯃꯣꯗꯦꯁꯟ ꯀꯩ ꯀꯩꯒꯤ ꯋꯥꯔꯤ ꯌꯥꯝ ꯁꯥꯟꯅꯈꯤꯕꯅꯦ
ꯑꯥ
ꯍꯥꯏꯗꯤ ꯂꯩꯕ ꯈꯣꯠꯄ ꯃꯤ ꯀꯌꯥꯃꯨꯛ ꯌꯥꯕ ꯈꯣꯠꯄ ꯇꯧꯗꯅ ꯅꯪ ꯇꯥꯍꯧꯕ꯭ꯔ ꯇꯥꯍꯧꯗꯕ꯭ꯔꯗꯤ ꯈꯪꯗꯦꯕꯀꯣ ꯍꯦꯛꯇ ꯍꯧꯖꯤꯛ ꯍꯣꯔꯦꯟ ꯂꯥꯛꯀ ꯑ ꯍꯧꯖꯤꯛ ꯍꯣꯔꯦꯟ ꯂꯥꯛꯀꯗꯕꯩ ꯐꯤꯚꯝꯗ ꯌꯥꯝ ꯐꯖꯅ ꯁꯥꯟꯅꯒꯤ
ꯎꯝ ꯑꯣꯏ ꯌꯥꯔꯣꯏꯗ ꯈꯣꯏꯁꯤꯗ ꯑꯩꯈꯣꯏꯒꯤ ꯊꯕꯛꯁꯤ ꯀꯩꯅꯣꯁꯤꯗ ꯇꯥꯏꯃꯤꯡꯁꯤꯗ
ꯕꯖꯦꯠ ꯍꯥꯏꯕ ꯑꯃꯁꯨ ꯆꯪꯕꯅꯤ ꯑꯗꯨꯒꯤ ꯑꯦꯔꯦꯟꯖ ꯑꯃꯨꯛ ꯂꯥꯛꯀꯅꯤ
ꯎꯝ ꯑꯗꯨꯏ ꯑꯉꯥꯡꯗꯨꯕꯨ ꯌꯦꯡꯉꯨꯅꯦ ꯍꯌꯦꯡꯗꯩ ꯃꯟꯗꯦꯗꯩ ꯋꯥꯏ ꯈꯔ ꯁꯪꯉꯅꯤ
ꯁꯪꯉꯅꯤ ꯁꯪꯉꯅꯤ
ꯍꯦꯛꯇ ꯃꯥꯗ ꯉꯥꯡꯅꯕꯗ ꯑ ꯃꯥꯗ ꯉꯥꯡꯅꯕꯗ ꯑꯋꯥꯕ ꯑꯃꯅꯦꯕ
ꯎꯝ ꯑꯁ ꯈꯣꯡꯕꯥꯟꯁꯦ ꯀꯥꯟꯒꯦꯌꯦ ꯃꯥꯅ ꯀꯥꯟꯕ ꯁꯣꯏ ꯈꯣꯡꯕꯥꯟꯗ ꯇꯥꯗꯣꯔꯕ ꯑꯗ ꯑꯩꯅ ꯈꯣꯡꯕꯥꯟꯁꯤꯗꯅꯦ ꯁꯤ ꯀꯥꯟꯕꯗ ꯅꯪ ꯇꯥꯊꯣꯛꯈ꯭ꯔꯗꯤ ꯆꯤꯡꯁꯤꯟꯈꯤꯗꯣꯏꯅꯤ ꯍꯥꯏꯕ ꯄꯨ꯭ꯈꯤꯔꯌꯦ ꯃꯥꯟꯅꯦ ꯍꯥꯏꯕ
ꯎꯝ ꯃꯁꯛ ꯇꯨꯒ ꯅꯣꯛꯅꯤꯡꯉꯦ ꯍꯥꯏꯕ ꯄꯤꯛꯇ꯭ꯔꯨ ꯄꯤꯛꯈꯩ ꯃꯥꯅ ꯏꯄꯤꯛ ꯄꯤꯛꯑꯕꯅꯤꯅ ꯃꯉꯣꯟꯗ ꯈꯔ ꯑꯣꯟꯁꯤꯟꯗ ꯌꯥꯗꯦ ꯍꯥꯏꯕ ꯍꯦꯛꯇ
ꯑꯧ ꯌꯥꯗꯦ ꯌꯥꯗꯦ ꯃꯣꯏꯒꯤꯗꯤ ꯈꯔ ꯁꯦꯟꯅꯗ꯭ꯔꯗꯤꯅꯦ
ꯎꯝ ꯑꯥ ꯃꯥꯅ ꯃꯔꯨ ꯀꯣꯛꯄꯤꯗꯨꯗ ꯑ ꯀꯩꯅꯣꯝꯃ ꯊꯤꯜꯂꯨꯔ ꯃꯥꯥꯟꯂꯦ ꯑꯃꯗꯣ ꯀꯟꯅ ꯀꯧꯈꯠꯂꯦꯅꯦ ꯍꯩꯁꯤꯡꯕꯤ ꯁꯦꯀ꯭ꯔꯦꯇꯔꯤꯗꯣ
ꯑꯁ
ꯑꯥ ꯃꯥꯅ ꯑꯗꯨ ꯇꯧꯔꯤꯕꯅ ꯉꯥꯛꯇꯪꯗꯨꯗ
ꯑꯧ
ꯑꯐꯥꯎꯕꯤ ꯉꯥꯛꯇꯅꯦ ꯑꯗꯩ ꯅꯪꯉꯣꯟꯗ ꯇꯨꯢꯁꯟ ꯇꯧꯔꯤꯕ ꯑꯉꯥꯡꯗꯨꯅ ꯃꯃꯥꯏꯗꯨ ꯄꯨꯛꯄꯣꯝ
ꯍꯥꯥ
ꯅꯪꯉꯣꯟ ꯇꯨꯢꯁꯟ ꯂꯥꯛꯢꯕ ꯑꯉꯥꯡꯗꯨꯅ ꯃꯃꯥꯏꯗꯨ ꯄꯨꯛꯄꯣꯝ ꯃꯌꯥ ꯆꯤꯛꯄꯩꯅꯦꯅ
ꯑꯥ ꯑꯥ ꯑꯥ ꯃꯌꯥ ꯆꯤꯛꯄ ꯉꯔꯥꯡ ꯉꯔꯥꯡꯗꯣ
ꯑꯥ ꯂꯩꯒꯅ
ꯂꯥꯛꯇꯦ
ꯂꯥꯛꯇꯦ ꯀꯔꯤꯅꯣ ꯁꯤ ꯑꯉꯝ ꯑꯧ ꯀꯔꯤꯅꯣ ꯃꯥꯏ ꯃꯃꯥꯏꯁꯤꯕꯨ ꯈꯜꯂꯦ ꯑꯗꯨꯒ
ꯄꯤꯛꯄꯒꯤꯅꯦ
ꯑꯧ ꯎꯝ ꯎ
ꯃꯅꯦ ꯋꯥꯡ ꯂꯥꯛꯑꯦ ꯑꯩꯗꯤ ꯏꯔꯨꯖꯔꯒ ꯂꯥꯛꯢ ꯇꯧꯗꯅ ꯍꯥꯏꯗꯤ ꯇꯨꯝ ꯇꯨꯝꯗ ꯑꯧ ꯇꯨꯝꯗꯔꯕ ꯍꯣ ꯃꯥꯒꯤ ꯒꯦꯠ ꯍꯥꯡꯉꯣꯅ ꯀꯧꯔꯛꯄꯗꯣ ꯇꯥꯍꯧ ꯗ꯭ꯔꯕ ꯑꯗꯨꯒꯤꯅꯦ
ꯎꯝ ꯑꯥ ꯑꯗꯨ ꯃꯃꯥꯡ ꯆꯍꯤ ꯂꯥꯛꯄꯗꯗꯤ ꯀꯞꯄꯤꯅꯤꯀꯣ ꯃꯃꯥꯡ ꯆꯍꯤꯅ ꯈꯔ ꯅꯧꯔꯤꯕꯒꯤ
ꯀꯞꯄꯤꯅꯤ ꯀꯞꯄꯤꯅꯤ ꯈꯔ ꯅꯧꯔꯤꯕꯒꯤ ꯑꯗꯨ ꯃꯣꯏꯗꯤ ꯌꯦꯡꯉꯣ ꯐꯖꯅ ꯀꯥꯍꯧꯗ꯭ꯔꯦ ꯍꯟꯗꯛꯇꯣ ꯄꯤꯔꯗꯤ ꯐꯕ ꯅꯔꯁꯔꯤ ꯗꯥꯏꯔꯦꯛ ꯍꯦꯛꯇ ꯀꯥꯍꯟꯒꯔꯦ ꯂꯥꯏꯔꯤꯛ ꯇꯝꯗꯕꯤꯗ
ꯑꯗꯨꯅ ꯍꯥꯏꯦ
ꯗꯥꯏꯔꯦꯛꯇ ꯑꯦ ꯕꯤ ꯁꯤꯗ ꯆꯣꯡꯈ꯭ꯔꯦꯕ
ꯎꯝ
ꯅꯪꯁꯨ ꯅꯧꯔꯤꯗꯨꯕꯨ ꯑꯉꯥꯡꯗꯅ
ꯇꯃꯣ ꯉꯥꯡꯕꯗꯤ ꯁꯤꯡꯉꯦ
ꯎꯝ ꯑꯩ ꯋꯥ ꯍꯌꯦꯡꯗꯤ ꯁꯟꯗꯦꯅꯤꯅꯦ
ꯍꯌꯦꯡꯗꯤ ꯁꯟꯗꯦ ꯑꯗꯨꯅꯦ ꯍꯧꯖꯤꯛ ꯁꯦꯇꯔꯗꯦ ꯅꯨꯃꯤꯗꯥꯡ ꯍꯦꯟꯅ ꯅꯨꯡꯉꯥꯏꯍꯦ ꯍꯥꯏꯗꯣ ꯍꯌꯦꯡ ꯁꯥꯟꯗꯦ ꯃꯟꯗꯦꯁꯤꯅ ꯑꯁ
ꯅꯦ ꯍꯌꯦꯡꯗꯤ ꯀꯅꯥꯝꯇ ꯑꯩꯉꯣꯟꯗ ꯗꯤꯁꯇꯔꯕ ꯇꯧꯕ ꯌꯥꯔꯣꯢ ꯁꯥꯟꯗꯦꯁꯤꯗ ꯄꯣꯊꯥꯗꯗꯤ ꯀꯩꯅꯣ ꯍꯞꯇꯥ ꯑꯃ ꯅꯣꯡꯈ ꯄꯣꯊꯥꯕꯗꯤ ꯍꯥꯏꯗꯅ ꯌꯥꯍꯧ ꯈꯛ ꯊꯦꯡꯕꯩ ꯋꯥꯕꯨ ꯀꯩꯗꯧꯔꯒꯦ
ꯃꯅꯥ ꯌꯥꯁꯤꯗ ꯈꯥꯕꯩꯒ ꯎ ꯌꯥꯡꯒꯅ ꯊꯤꯟꯖꯜꯂꯣ
ꯈꯋꯥꯏ ꯋꯥꯁꯤꯃꯤ ꯂꯩꯇꯦ ꯈꯣꯏ ꯏꯃꯨꯡꯒꯤ ꯍꯋꯥꯏ ꯎꯌꯥꯟ ꯄꯥꯏꯕꯤꯅ ꯃꯤ ꯂꯩꯇꯦ ꯅꯣꯏ ꯌꯦꯟ ꯊꯣꯡꯕꯗꯣ ꯑꯗꯨꯝ ꯃꯠꯂꯦ ꯅꯣꯡꯃꯥꯏꯖꯤꯡ ꯀꯌꯥ ꯍꯧꯈ꯭ꯔꯦ
ꯑ ꯍꯌꯦꯡ ꯍꯌꯦꯡ ꯍꯥꯏꯕꯗꯤ ꯑꯍꯨꯝꯃꯨꯛꯇꯤ ꯍꯧꯈ꯭ꯔꯕꯅꯦ ꯍꯌꯦꯡꯒ ꯑꯍꯨꯝ ꯁꯨꯗꯔ ꯃꯔꯤ ꯁꯨꯗꯔ ꯑꯃ ꯑꯣꯢꯔꯝꯒꯅꯤ ꯍꯌꯦꯡ ꯄꯤꯅꯤ ꯍꯥꯏꯕꯅꯤ ꯄꯤꯒꯗꯔꯥ ꯄꯤꯔꯣꯏꯗ꯭ꯔꯗꯤ ꯈꯪꯗꯦꯀꯣ
ꯑ ꯍꯌꯦꯡꯒ ꯄꯤꯖꯥꯗꯔꯗꯤ ꯍꯦꯜꯃꯜꯂꯦ ꯍꯥꯢꯌꯨ
ꯍꯌꯦꯡ ꯄꯤꯅꯦ ꯍꯥꯏꯕꯅꯦ
ꯄꯤꯖꯧꯑꯣ ꯍꯌꯦꯡꯗꯤ ꯀꯨꯢꯔꯦꯌꯦ ꯆꯥꯗꯕ
ꯑꯗꯨꯅꯦ ꯑꯉꯥꯡꯈꯩꯅ ꯍꯥꯏꯁꯤ ꯑ ꯅꯨꯃꯤꯗꯥꯡꯗ ꯑꯥ ꯃꯥ ꯍꯥꯢꯅꯤꯅꯦ ꯁꯤꯁꯨ ꯁꯥꯇ꯭ꯔꯒ ꯃꯥ ꯀꯩꯅꯣꯝ ꯈꯔ ꯍꯤꯂꯞ ꯇꯧꯍꯧ ꯌꯥꯏ
ꯀꯔꯤ ꯀꯔꯤ ꯏꯁꯥꯟꯅꯣꯇꯧꯗꯣꯢꯁꯦ
ꯀꯩ ꯏꯟꯁꯥꯡꯅꯣ ꯃꯥ ꯇꯧꯗꯣꯏꯁꯦ
ꯂꯩꯊꯣꯛꯈꯤꯗ꯭ꯔꯕꯅꯤꯅ ꯄꯩꯁꯥꯗꯣ ꯃꯥꯏ ꯑꯣꯏꯍꯧꯔꯦꯗꯅ
ꯑꯣ ꯐꯩ ꯃꯥꯅ ꯍꯧꯖꯤꯛ ꯂꯥꯛꯏꯁꯦ ꯄꯩꯁꯥꯁꯦ ꯀꯌꯥ ꯂꯤꯁꯤꯡ ꯀꯨꯟꯃꯨꯛ ꯁꯨꯔꯝꯒꯗ꯭ꯔꯥ ꯃꯣꯏ ꯃꯔꯤ ꯅꯠꯇ꯭ꯔ ꯂꯩꯁꯦ ꯑꯣ ꯇꯔꯥꯗꯤ ꯍꯦꯜꯂꯦꯕ
ꯇꯔꯥ ꯇꯔꯦꯠ ꯃꯨꯛ
ꯑꯣ ꯑꯗꯨꯅꯦ ꯀꯨꯟꯃꯌꯥꯗꯨꯅꯦꯕ
ꯎꯝ ꯑꯍꯨꯝ ꯇꯪꯅꯤ ꯋꯥꯠꯕ
ꯎꯝ ꯑꯗꯣ ꯃꯣꯏ ꯊꯥ ꯈꯨꯗꯤ ꯑꯗꯨꯝ ꯆꯥꯡ ꯅꯥꯏꯅ ꯕꯤꯕ꯭ꯔꯥ
ꯑ ꯑꯅꯤ ꯑꯍꯨꯝ ꯃꯣꯏ ꯑꯅꯤꯃꯨꯛꯇꯤ ꯄꯤꯔꯝꯒꯅꯤ ꯑꯉꯥꯡ ꯑꯃꯒꯤꯗꯤ ꯃꯣꯏ ꯃꯄꯥ ꯈꯔ ꯄꯤꯖꯔꯝꯒꯅꯦꯕ
ꯎꯝ ꯎꯝ ꯆꯥꯡꯅꯥꯏ ꯐꯗꯤ ꯃꯥ ꯑꯗꯨꯝ ꯅꯨꯡꯉꯥꯏ ꯌꯥꯏꯑꯕ
ꯌꯥꯏ ꯌꯥꯏ ꯌꯥꯝ ꯊꯤ ꯌꯥꯢ ꯃꯤ ꯑꯩꯈꯣꯏ ꯑꯉꯥꯡ ꯗꯨꯀꯥꯟꯗ ꯄꯣꯠ ꯁꯣꯠ ꯆꯠꯂꯦ ꯍꯥꯏꯕ ꯑꯉꯥꯡ ꯑꯅꯤ ꯆꯠꯎꯁꯤ ꯗꯨꯀꯥꯟ ꯊꯣꯛꯎꯁꯤ ꯃꯣꯏꯕꯥꯅꯤ ꯊꯣꯛꯅꯤꯡꯉꯕ
ꯎꯝ
ꯀꯥꯟꯅ ꯑꯩꯈꯣꯏ ꯁ꯭ꯋꯥꯏꯒꯤ ꯈꯔ ꯂꯩꯕꯈꯩꯗꯨꯅ ꯃꯥꯏ ꯃꯥꯥꯏꯒꯤꯅ ꯀꯩꯅꯣ ꯇꯧꯔꯒ ꯐꯤꯂꯝ ꯌꯦꯡ ꯆꯠꯅꯈꯤꯕ ꯄꯤꯌ꯭ꯔ ꯄꯤꯌ꯭ꯔ
ꯑꯣ ꯄꯤꯌ꯭ꯔ ꯄꯤꯌ꯭ꯔ ꯍꯣꯏꯅꯦ ꯏꯁꯩꯗ ꯉꯔꯥꯡ ꯀꯩꯅꯣ ꯑꯃ ꯑꯣ ꯀꯔꯤ ꯐꯤꯂꯝꯅꯣ ꯉꯍꯥꯟ ꯑꯃꯨꯛ ꯀꯥꯞꯅꯦꯗ ꯍꯥꯏꯈꯤꯕꯅꯤ ꯑꯣ ꯑꯣ ꯑꯣ ꯑꯣ ꯑꯣ
ꯎꯝ
ꯎꯝ ꯐꯩ ꯐꯩ
ꯑꯗꯩ ꯃꯣꯏ ꯄꯨꯊꯣꯛꯄꯤꯅꯕ ꯂꯩꯇ꯭ꯔꯕ ꯑꯗꯨꯒꯤ ꯗꯨꯀꯥꯟ ꯆꯧꯖꯤꯅ
ꯎꯝ ꯎꯝ ꯅꯨꯄꯑꯅꯤꯗꯨꯁꯨ ꯌꯥꯎꯔꯦꯆꯠꯕ
ꯅꯠꯇꯦꯀꯣ ꯑꯩꯈꯣꯏ ꯑꯍꯨꯝ ꯇꯪꯅꯤ
ꯑꯣ ꯑ ꯖꯨꯂꯥꯏꯗꯤ ꯇꯪꯈꯥꯏ ꯆꯪ ꯆꯜꯂꯛꯑꯦ ꯑꯃꯨꯛ
ꯆꯟꯖꯜꯂꯦ ꯆꯟꯖꯜꯂꯦ ꯁꯨꯝ ꯁꯨꯝ ꯇꯧꯗꯅ ꯍꯦꯛꯇ ꯈꯪꯍꯧꯗꯦ ꯑꯣꯒꯁ ꯌꯧꯁꯟꯂꯛꯑꯦ
ꯑꯣꯁꯜꯂꯦ ꯐꯣꯟꯁꯨ ꯉꯁꯤ ꯄꯩꯁꯥ ꯂꯣꯏꯗꯣꯏꯅꯦ
ꯄꯩꯁꯥꯅ ꯃꯔꯣꯟꯃ ꯇꯥꯡꯉꯤꯕ ꯋꯥꯟ ꯄꯣꯏꯟ ꯐꯥꯏꯚ ꯋꯥꯟ ꯄꯣꯏꯟ ꯐꯥꯏꯚ ꯖꯤꯕꯤꯗꯣ ꯐꯪꯗꯦꯃꯦ ꯑꯩ ꯄꯥꯝꯃꯨꯏ ꯍꯥꯏꯕ ꯅꯦꯠꯇꯣ ꯇꯨ ꯖꯤꯕꯤ ꯄꯩꯁꯥ ꯑꯌꯥꯝꯕ ꯍꯥꯞꯇꯣꯛꯄꯗꯣ
ꯍꯣꯏ ꯑꯦꯌꯥꯔꯇꯦꯜꯒꯤ ꯐꯨꯠ ꯐꯨꯠ ꯃꯥꯡꯈ꯭ꯔꯦꯅꯦ
ꯋꯥꯟ ꯄꯣꯏꯟ ꯐꯥꯏꯚꯀ ꯐꯪꯗ꯭ꯔꯕ ꯕꯣꯏꯔꯦ
ꯐꯪꯗ꯭ꯔꯦ ꯅꯪ ꯅꯪꯒꯤ ꯍꯥꯞꯈꯤꯕꯗꯣ ꯋꯥꯟ ꯅꯥꯏꯟꯇꯤ ꯅꯥꯏꯟꯗ ꯖꯤꯕꯤ ꯀꯌꯥꯗꯣ ꯍꯥꯥꯞ ꯈꯤꯕꯗꯣ ꯖꯤꯕꯤ ꯀꯌꯥꯒꯤꯅꯣ ꯋꯥꯟ ꯍꯟꯗꯔꯦꯠꯅꯏꯟ ꯗꯣ
ꯑꯣꯜ ꯑꯣꯚꯔ ꯇꯣꯇꯦꯜꯗ ꯊꯥꯗꯣ ꯑꯃꯒꯤ ꯇꯨ ꯖꯤꯕꯤꯔ ꯀꯩꯅꯣꯝ ꯑꯣꯏꯕꯅꯤ
ꯎꯝ